ꯎꯝ
ꯇꯥꯔꯕꯔ
ꯇꯥꯏꯌꯦ ꯇꯥꯏꯌꯦ ꯑꯝ ꯍꯣꯏ ꯍꯣꯏ
ꯈꯉꯅꯧꯅꯦ
ꯍꯣꯏ ꯉꯁꯤꯗꯤ ꯌꯥꯝ ꯊꯨꯗ꯭ꯔꯣ ꯑꯗꯨꯒꯤꯅꯦ ꯋꯥꯔꯤꯗꯣ ꯁꯥꯟꯅ ꯁꯥꯟꯅꯕꯒꯤ ꯑꯩꯗꯣ ꯎꯝ ꯀꯣꯜ ꯇꯠꯄ ꯈꯪꯍꯧꯗ꯭ꯔꯦꯕ
ꯎꯝ ꯑꯩꯗꯤ ꯁꯣꯝꯗ ꯉꯥꯡꯅꯩꯕ ꯑꯩꯗꯤ
ꯎꯝ ꯅꯪꯅ ꯉꯥꯏꯉꯔ ꯑꯩꯅ ꯆꯠꯈ꯭ꯔꯣ ꯑꯩꯈꯣꯏꯒꯤ ꯏꯃꯥꯟꯅꯕꯤꯁꯤꯡꯅ ꯍꯩꯅꯧ ꯄꯨꯔꯛꯑꯦ
ꯑꯣ
ꯑꯗꯨꯒꯤ ꯍꯩꯅꯧ ꯆꯥꯅꯤ ꯍꯥꯎꯋꯦ ꯍꯧꯖꯤꯛꯇꯤ ꯑꯩꯗꯣ ꯔꯨꯝꯗ ꯑꯃꯨꯛ ꯆꯪꯉꯛꯈ꯭ꯔꯦꯕ
ꯑꯣ ꯑꯃꯨꯟꯕꯔꯣ
ꯎꯝ
ꯑꯃꯨꯟꯕꯔꯣ
ꯎꯝ
ꯑꯣ
ꯃꯥꯅꯦ ꯑꯃꯨꯟꯕꯅꯦ
ꯆꯥꯎ ꯆꯥꯎ ꯑꯝ ꯌꯥꯔꯦ ꯌꯥꯔꯦ ꯅꯪ ꯑꯣꯏꯅ ꯆꯥꯔꯣ
ꯎ ꯅꯪꯁꯨ ꯆꯥꯅꯤꯡꯉꯥꯏꯗꯤ ꯑꯩꯅ ꯄꯤꯕꯤꯒꯅꯤ ꯌꯨꯝꯗ ꯂꯩꯕ ꯑꯩꯒꯤꯗꯤ ꯌꯥꯔꯦ ꯍꯥꯏꯔꯣ
ꯑꯗꯨꯅ ꯂꯩꯔ ꯏꯗꯤ ꯌꯥꯔꯦ
ꯎꯝ ꯃꯅꯤꯄꯨꯔꯁꯨ ꯉꯥꯡꯒꯅꯤ ꯃꯣꯏꯗꯤ ꯏꯪꯂꯤꯁ ꯁ ꯉꯥꯡꯒꯅꯤ
ꯃꯅꯤꯄꯨꯔ ꯑ ꯉꯥꯝꯁ ꯈꯔ ꯈꯣꯏꯔꯝꯅꯤ ꯃꯣꯏꯩꯅ
ꯎꯝ ꯎꯝ ꯃꯔꯣꯟꯗꯤ ꯈꯔ ꯈꯣꯏꯑꯦ ꯑꯗ ꯎꯝ ꯃꯣꯏꯅ ꯉꯥꯡꯕꯗꯣ ꯅꯣꯛꯅꯤꯡ ꯅꯣꯛꯅꯤꯡꯕꯨ ꯌꯥꯎꯗꯅꯦ
ꯎꯝ
ꯍꯥꯏꯗꯤ ꯃꯣꯏꯗꯤ ꯎꯝ ꯑ ꯇꯝꯕꯤꯔ ꯑꯩꯈꯣꯏꯅ ꯑꯗꯨꯝ
ꯑꯥ
ꯏꯗꯅ ꯆꯃꯔꯦ ꯑ ꯑꯗꯨꯒ ꯍꯣꯏ ꯍꯧꯖꯤꯛꯁꯨꯀꯣ ꯏꯪꯂꯤꯁꯁꯨ ꯌꯥꯝ ꯍꯥꯏꯗꯤ ꯎꯝ ꯇ꯭ꯔꯥꯏꯞ ꯍꯥꯏꯔꯁꯨ ꯖꯥꯇꯤ ꯃꯥꯟꯅꯗꯕꯒꯤ ꯃꯇꯨꯡ ꯃꯇꯨꯡꯏꯟꯅ ꯂꯣꯟꯁꯨ ꯃꯥꯟꯅꯗꯦꯅ
ꯎꯝ
ꯎꯝ ꯎꯝ ꯑꯗꯨꯒꯤ ꯃꯣꯏꯗꯤ ꯏꯪꯂꯤꯁ ꯃꯅꯤꯄꯨꯔꯤ ꯁꯥꯟꯅꯕꯅꯦ ꯋꯥꯔꯤꯗꯣ
ꯇꯪꯈꯨꯜ ꯑꯩꯈꯣꯏ ꯑꯃ ꯂꯩꯕ꯭ꯔꯥ
ꯎꯝ ꯂꯩꯒꯔꯦ ꯌꯥꯝ ꯂꯩꯌꯦꯦ
ꯅꯨꯡꯉꯥꯏꯔꯔꯦ ꯅꯣꯏꯗꯤ ꯂꯣꯏ ꯃꯤꯛꯁ ꯂꯩꯗꯅ
ꯎꯝ ꯅꯨꯡꯉꯥꯏ ꯑꯩꯈꯣꯏ ꯁꯤꯗ ꯂꯩꯇꯕꯁꯦ
ꯎꯝ
ꯀꯃꯥꯏꯅ ꯍꯥꯏꯒꯅꯤ ꯃꯌꯥꯡ ꯈꯛꯇꯅꯤ ꯍꯥꯏꯇꯥꯔꯦ
ꯑꯣ
ꯑꯗꯨꯕꯨ ꯂꯩꯕꯗꯤ ꯂꯩꯌꯦ ꯑꯇꯣꯞꯄ ꯏꯟꯁꯇꯤꯇ꯭ꯌꯨꯠꯇꯗꯤ ꯑꯩꯈꯣꯏꯒꯤ ꯏꯟꯁꯇꯤꯇ꯭ꯌꯨꯠꯇ ꯂꯩꯇꯕꯒꯤ ꯋꯥꯔꯤꯅꯤ
ꯎꯝ ꯃꯅꯤꯄꯨꯔ ꯑꯁꯤ ꯉꯥꯛꯇ ꯉꯥꯏꯔꯤꯅꯦ ꯂꯩꯔꯤꯁꯦ
ꯆꯥꯞꯀ ꯃꯩꯇꯩꯒꯅꯦ ꯑꯅꯝꯕ ꯂꯩꯔꯤꯁꯦ ꯎꯝ ꯍꯥꯏꯗꯤ ꯑꯩꯈꯣꯏꯒꯤ ꯏꯔꯝ ꯑꯣꯏꯕꯒꯤꯁꯨ ꯃꯔꯝ ꯍꯥꯏꯗꯤ ꯑꯩꯈꯣꯏ ꯃꯁꯦꯟ ꯑꯣꯏꯕꯒꯤꯅꯦ ꯃꯣꯏ ꯂꯥꯛꯑꯒ ꯇꯝꯕꯗꯣ ꯁꯤꯗ ꯇꯝꯗꯕꯒꯤꯅꯦꯕ ꯍꯣ ꯁꯤꯗ ꯂꯥꯛꯑꯒ ꯇꯝꯃꯗꯤ ꯂꯩꯒꯗꯧꯕ
ꯑꯩꯁ ꯉꯔꯥꯡꯗꯣ ꯏꯃꯥꯟꯅꯕꯒꯤ ꯃꯕꯥꯏꯗꯣ
ꯑ
ꯇꯥꯔꯕ
ꯎꯝ
ꯑꯥ
ꯇꯥꯏ ꯀꯩ ꯍꯥꯏ ꯑꯃꯨꯛꯀ ꯍꯥꯏꯌ ꯅꯃꯥꯟꯅꯕꯒꯤ
ꯆꯦꯒꯤ ꯃꯋꯥꯗꯣ
ꯎꯝ ꯎꯝ ꯅꯨꯄꯥꯗꯣ ꯍꯥꯏꯌꯣ ꯉꯔꯥꯡ
ꯑꯥ ꯅꯍꯥꯟ ꯀꯩꯅꯣ ꯂꯩ ꯍꯥꯏꯗ ꯃꯦꯗꯤꯁꯤꯟ ꯋꯥꯠꯇ ꯂꯩ ꯍꯥꯏꯗ
ꯅꯨꯡꯉꯥꯏꯇꯦ ꯑꯉꯥꯡꯂꯥ
ꯑꯉꯥꯡ ꯍꯥꯏꯁꯦ ꯆꯍꯤ ꯊꯥꯔꯇꯤ ꯀ ꯊꯥꯔꯇꯤ ꯍꯦꯂꯦ ꯊꯥꯔꯇꯤ ꯊ꯭ꯔꯤꯒ ꯑꯃ ꯑꯣꯏꯁꯤꯔꯥ ꯊꯥꯔꯇꯤ ꯐꯣꯔ ꯊꯥꯔꯇꯤ ꯐꯥꯏꯚꯗꯨ ꯔꯦꯟꯖ ꯂꯩꯅꯦ
ꯑꯗꯨꯗꯤ ꯀꯩꯒꯤꯅꯣ ꯂꯩꯈꯤꯗ꯭ꯔꯤꯗꯤ
ꯂꯤꯚꯔꯒꯤꯅꯤꯅ ꯂꯤꯚꯔ
ꯎꯝ ꯎꯝ ꯑꯗꯨꯗꯤ ꯃꯥꯏ ꯌꯨ ꯌꯥꯝ ꯊꯛꯄ꯭ꯔꯥ
ꯎꯝ ꯐꯖꯅ ꯊꯛꯑꯦ ꯍꯥꯏ
ꯎꯝ ꯍꯧꯖꯤꯛꯀꯥꯟꯁꯦꯀꯣ ꯌꯨ ꯊꯛꯄ ꯃꯤ ꯌꯨ ꯊꯛꯄ ꯃꯤꯁꯤꯡꯁꯦ ꯐꯠꯇ꯭ꯔꯦ ꯌꯨꯁꯦ ꯍꯧꯖꯤꯛꯀꯥꯟꯗꯤ ꯊꯥꯏꯅ ꯃꯇꯝꯗꯗꯤ ꯌꯨꯁꯦ ꯌꯥꯝ ꯐꯔꯝꯃꯦꯕ ꯍꯤꯗꯥꯛ ꯑꯣꯏꯅ ꯁꯤ ꯅꯩꯕ
ꯍꯧꯖꯤꯛꯇꯤ ꯍꯤꯇꯥꯛ ꯑꯣꯏꯅ ꯁꯤꯖꯤꯟꯅꯕꯗꯣ ꯍꯩꯇꯕ ꯃꯣꯏꯗꯤ ꯀꯥꯏ ꯍꯧꯒꯠꯂꯦ ꯍꯥꯟꯅꯗꯤ ꯊꯕꯛ ꯇꯧꯔꯝꯗꯥꯏꯗ ꯊꯛꯂꯥꯒ ꯊꯕꯛ ꯇꯧꯏꯅꯀꯣ ꯍꯜꯂꯛꯑꯒ ꯈꯔ ꯊꯛꯩꯑꯌꯦ ꯍꯧꯖꯤꯛꯇꯤ ꯅꯠꯇ꯭ꯔꯦꯕ ꯍꯧꯖꯤꯛꯇꯤ ꯕ꯭ꯔꯦꯛꯐꯥꯁꯒꯤ ꯇꯥꯏꯞꯗ
ꯊꯕꯛ ꯁꯨꯡꯁꯨ ꯁꯨꯗꯕ ꯃꯤꯁꯨ ꯌꯨ ꯊꯛꯑꯦꯕ
ꯑꯗꯨꯅꯦ ꯍꯣꯏ ꯃꯕꯨꯛꯇꯣ ꯀꯪꯊꯣꯛ ꯊꯣꯛꯔꯒꯣ ꯌꯥꯔꯦꯕ ꯃꯣꯏ ꯍꯥꯡꯕꯗꯣ ꯅꯣꯏꯕ ꯅꯠꯇ꯭ꯔꯦꯕ
ꯎꯝ ꯂꯩꯥꯅꯥ ꯂꯥꯛꯑꯦꯅꯦ ꯅꯪꯁꯨ ꯌꯨ ꯊꯛꯄ꯭ꯔꯥ
ꯆꯠꯂꯣ ꯍꯦ ꯑꯩꯅ ꯊꯛꯑꯥꯗꯤ ꯂꯣꯏꯔꯦ
ꯑꯥ
ꯄꯥꯏꯔꯦ
ꯊꯛꯇꯦ ꯌꯥꯔ
ꯃꯥꯟꯕ꯭ꯔꯣ ꯆꯠꯄ ꯃꯥꯟꯕ꯭ꯔꯣ
ꯃꯥꯟꯕꯗꯤ ꯃꯥꯟꯗꯦ ꯎꯝ
ꯃꯝꯗꯤ ꯃꯥꯟꯗꯦ ꯑꯗꯨꯕꯨ ꯃꯥꯜꯂꯦ ꯍꯥꯏꯕ꯭ꯔꯣ ꯑ
ꯃꯥꯟꯅꯗꯤ ꯃꯥꯟ ꯗꯤ ꯑꯗꯨꯕꯨ ꯍꯥꯏꯗꯤ ꯍꯣꯏ ꯍꯧꯖꯤꯛꯀꯥꯟꯗꯤ ꯊꯛꯅꯔꯕꯒꯤ ꯊ ꯒꯗ꯭ꯔꯥ ꯍꯥꯏꯅ ꯍꯪꯕꯅꯤꯗ
ꯎꯝ ꯌꯂꯥꯡ
ꯎꯝ ꯅꯣꯏꯒꯤ ꯏꯃꯥꯟꯅꯕꯤꯁꯤꯡꯗꯣ ꯃꯣꯏꯗꯣ ꯍꯩ ꯆꯥꯔꯤꯕ ꯑꯗꯨꯒ ꯀꯩꯅꯣꯁꯨ ꯇꯧꯕ ꯋꯥꯔꯤꯁꯨ ꯁꯥꯟꯅꯕꯗꯣ ꯍꯥꯏꯗꯤ ꯃꯌꯥꯝꯄ ꯄꯨꯜꯒ ꯋꯥꯔꯤꯁꯥꯅꯩꯗꯅ ꯑꯗꯨꯗꯨꯒꯤꯅꯦ ꯌꯥꯝ ꯂꯥꯡꯕ꯭ꯔꯣꯕ
ꯎ
ꯑꯩꯅ ꯉꯥꯡꯕꯗꯣ ꯇꯥꯐꯝ ꯈꯪꯗꯕ꯭ꯔꯣ ꯀ꯭ꯂꯤꯌꯥꯔ ꯑꯣꯏꯗꯕ꯭ꯔꯥ
ꯃꯣꯏꯅ ꯉꯥꯡꯕꯣ ꯑꯩꯅ ꯐꯖꯅ ꯇꯥꯈ꯭ꯔꯦꯕ ꯑꯗꯒꯤ
ꯎꯝ ꯑꯊ ꯃꯦꯒꯣ ꯁꯤꯠꯇꯅ ꯍꯦꯅ ꯍꯥꯎꯋꯦꯒꯣ
ꯎꯝ ꯑꯗꯨꯕꯨ ꯀꯩꯅꯣꯗ ꯅꯞꯀꯟꯕꯅꯦꯀꯣ ꯌꯥꯗꯒꯨꯝꯕꯗ
ꯎꯝ ꯍꯣꯏ ꯍꯣꯏ ꯃꯥꯒꯤ ꯃꯁꯝꯗꯣ
ꯑꯥꯎꯗꯤ ꯑꯕꯕꯣ
ꯎꯝ
ꯆꯔꯤꯌꯦ
ꯍꯧꯖꯤꯛꯇꯤ ꯍꯧꯖꯤꯛꯇꯤ ꯔꯣꯡꯃꯩꯒꯤ ꯃꯈꯣꯟ ꯇꯥꯏ
ꯑꯣ ꯅꯪ ꯌꯥꯝ ꯈꯉꯦ ꯅꯪ ꯎ ꯖꯥꯇꯤ ꯃꯥꯟꯅꯕ
ꯔꯣꯡꯃꯩꯅꯤꯅ ꯑꯗꯣ ꯍꯧꯖꯤꯛ ꯍꯧꯖꯤꯛ ꯉꯥꯡꯉꯤꯗꯣ ꯅꯣꯏ ꯏꯃꯥꯟꯅꯕꯤ ꯉꯥꯡꯉꯤꯗꯣ
ꯑ
ꯑꯗꯨ ꯑꯣꯏꯔꯗꯤ ꯑꯩ ꯆꯠꯂꯒꯦꯀꯣ ꯍꯥꯏꯗꯣ ꯇꯥꯎ
ꯎꯝ
ꯅꯪꯗꯤꯅꯦ ꯕ꯭ꯂꯥꯏꯟ ꯑꯣꯏꯔꯝꯃꯅꯤ
ꯑꯩꯗꯤ ꯕ꯭ꯂꯥꯏꯟꯅꯦ ꯃꯣꯏꯅ ꯉꯥꯡꯕꯗꯣ ꯀꯩꯝꯇ ꯈꯪꯗꯦ ꯏꯪꯂꯤꯁꯇ ꯈꯔ ꯌꯥꯜꯂꯒ ꯃꯅꯤ ꯈꯔ ꯌꯥꯜꯂꯒ ꯉꯥꯡꯉꯗꯤ ꯈꯪꯉꯦꯕ
ꯔꯣꯡꯃꯩꯁꯤꯡꯗꯤ ꯐꯖꯅ ꯉꯥꯡꯕ꯭ꯔꯥ ꯈꯣꯏꯕ꯭ꯔꯥ ꯃꯣꯏꯁꯨ
ꯃꯣꯏꯁꯨ ꯉꯥꯡꯉꯦꯕ ꯉꯥꯡꯕꯗꯤ ꯑꯗꯨꯕꯨ ꯃꯔꯣꯟꯗꯤ ꯈꯤꯇꯪ ꯈꯣꯏ ꯍꯥꯏꯗꯤ ꯃꯩꯇꯩꯔꯣꯟꯗꯣ ꯁꯨꯝ ꯉꯥꯡꯗꯕꯒꯤ ꯈꯔ ꯈꯣꯏꯕꯗꯣ
ꯎ
ꯑꯗ‌ꯣ ꯃꯣꯏꯗꯤ ꯉꯥꯕ ꯌꯥꯝ ꯍꯩꯗ
ꯈ‌ꯣꯏꯗꯨꯗꯤ
ꯎꯝ ꯅꯪꯁꯨ ꯅꯪ ꯅꯪꯅꯗꯤ ꯅꯪꯗꯣ ꯈꯣꯏꯗꯦ ꯈꯟꯕ꯭ꯔꯥ
ꯈꯣꯏꯔꯝꯅꯤꯗ
ꯎꯝ ꯎꯝ ꯑꯗꯣ ꯈꯣꯏꯕꯗꯤ ꯈꯣꯌ‌ꯦ ꯍꯩꯕꯗꯤ ꯍꯩꯌꯦ ꯅꯪ ꯃꯅꯤꯄꯨꯔꯤꯗꯣ ꯌꯥꯝꯅ ꯑꯩꯈꯣꯏ ꯁꯤꯗ ꯏꯃꯥꯟꯅꯕꯤ ꯑꯃ ꯂꯩꯔ ꯑꯗꯨꯒ ꯆꯞ ꯃꯥꯟꯅꯩ ꯃꯥꯁꯨ ꯃꯅꯤꯄꯨꯔꯗꯤ ꯌꯥꯝ ꯍꯩꯌꯦꯕ ꯑꯗꯣ ꯈꯤꯇꯪꯗꯤ ꯈꯣꯏꯕ ꯑꯗꯣ ꯂꯨꯔꯥꯗꯤ ꯈꯪꯗꯦꯀꯣ ꯅꯣꯏꯁꯨ ꯃꯩꯇꯩꯔꯣꯟꯗꯣ
ꯥꯡꯅꯤꯗ
ꯎꯝ
ꯀꯩ ꯍꯥꯏꯁꯦ ꯈꯤꯇꯪ ꯗꯤꯞ ꯃꯤꯅꯤꯡ ꯑꯣꯏꯗꯤ ꯈꯪꯗꯦꯕ
ꯎꯝ ꯎꯝ ꯂꯨꯛ ꯍꯥꯔꯕ ꯍꯥꯏꯕꯒꯨꯝꯕꯗꯤ ꯈꯪꯉꯣꯏꯕ ꯅꯣꯏꯁꯨ
ꯎꯝ ꯀꯥꯏꯔꯤꯗꯨꯗꯤ
ꯑꯗ‌ꯣꯏ ꯆꯥꯛ ꯆꯥꯔꯕ ꯍꯪꯉ ꯍꯣꯏ ꯍꯣꯏ ꯅꯪ ꯈꯖꯥꯏꯗꯤ ꯅꯪ ꯈꯔꯗꯤ ꯈꯪꯕ ꯃꯥꯂꯦ
ꯈꯔꯗꯤ ꯈꯪꯉꯤꯗ ꯈꯪꯕꯗꯤ
ꯎꯝ ꯆꯦꯞꯄꯁꯦ ꯍꯥꯏꯗꯤꯀꯣ ꯇꯨꯝꯃꯁꯦ ꯍꯥꯏꯕ
ꯑꯗꯨꯅꯦ
ꯑꯗꯨꯒꯨꯝꯕꯗꯤ ꯒ꯭ꯌꯥꯟ ꯇꯥꯏꯗ ꯎꯝ ꯍꯧꯖꯤꯛꯇꯤ ꯀꯩꯅꯣ ꯍꯥꯏꯅ ꯊꯤ ꯐꯩꯅꯤꯉ‌ꯦ ꯍꯥꯏꯗ‌ꯦꯕ ꯈꯣꯡ ꯍꯥꯝꯒꯩ ꯀꯩꯀꯥ ꯂꯩꯅꯀꯣ ꯈꯤꯇꯪ ꯂꯣꯟꯗ ꯈꯤꯇꯪ ꯔꯦꯁꯄꯦꯛꯀꯤ ꯇꯥꯏꯞꯇ
ꯎꯝ ꯑꯗꯨꯃꯥꯏꯅ ꯍꯥꯏꯕꯅꯁꯨ ꯐꯖꯩꯗꯅ ꯋꯥꯗꯤ ꯃꯤ ꯉꯥꯡꯅꯕꯗꯤ ꯑꯗꯨꯗꯨꯅꯤꯗ ꯑꯗꯨꯅꯁꯨ ꯍꯦꯟꯅ ꯉꯥꯡꯕꯗ
ꯎꯝ ꯀꯗꯤ ꯃꯤ ꯃꯥꯊꯤ ꯐꯥꯏꯔꯨꯔꯒꯦ ꯍꯥꯏꯗꯤ
ꯎꯝ ꯄꯍꯩꯁꯨ ꯐꯠ ꯐꯠꯇꯕ ꯋꯥꯍꯩꯁꯨ ꯃꯥꯜꯂꯤꯗꯅ
ꯏꯃꯥꯟꯅꯕꯃꯜꯗꯒꯤ ꯀꯟꯐ꯭ꯌꯨꯖꯟ ꯆꯠꯄꯒꯣ ꯑꯩꯒ ꯃꯥꯒꯁꯦ ꯀꯐ꯭ꯌꯨꯟ ꯀꯝꯐ꯭ꯌꯨꯖꯟ ꯆꯠꯄ ꯏꯃꯥꯟꯅꯕ ꯃꯩꯇꯩ ꯅꯨꯄꯥ ꯑꯃ ꯂꯩꯌ‌ꯦꯕ ꯐꯝ ꯂꯩꯕ
ꯍꯥ ꯇꯥꯏ
ꯍꯥꯏꯕꯗꯨ ꯑꯩ ꯈꯣꯡ ꯍꯥꯥꯡꯂꯨꯒꯦ ꯍꯥꯏꯕꯗꯨ ꯑꯩꯗꯤ ꯀꯩ ꯍꯥꯏꯁꯤꯔ ꯈꯣꯡ ꯈꯨꯠ ꯁꯥ ꯍꯥꯝꯂꯨꯒꯦ ꯑꯩꯒꯤ ꯀꯩꯅꯣ ꯑꯗꯨꯒꯤ ꯋꯥꯈꯜꯂꯣꯟꯅꯤꯅ ꯑꯩ ꯂꯩꯌꯤꯗꯣ ꯅꯠꯇꯕꯤ ꯃꯥꯗꯤ ꯇꯣꯏꯂꯦꯠꯇ ꯆꯪꯂꯩꯏꯕꯗꯣ ꯑꯗꯨꯒꯤ ꯀꯝ ꯔꯤꯖꯟꯁꯨ ꯂꯩꯕ ꯍꯥꯟꯅ ꯈꯪꯗ
ꯍꯧꯖꯤꯛꯇꯤ ꯈꯪꯉꯦꯕ ꯅꯪꯗꯣ ꯎꯝ ꯈꯪꯕꯅꯁꯨ ꯐꯩꯌꯦ ꯂꯣꯟ ꯌꯥꯝ ꯈꯪꯕꯁꯦ ꯀꯥꯟꯅꯩꯌꯦꯕ
ꯅꯪꯉ‌ꯦ ꯀꯔꯤ ꯀꯔꯤ ꯇꯧꯕꯖꯥꯠꯂ‌ꯣ ꯅ‌ꯣꯏꯁ‌ꯦ
ꯑꯁ ꯃꯣꯏꯗꯤ ꯕꯣꯜꯒꯤ ꯋꯥꯔꯤ ꯁꯥꯟꯅꯔꯒ